ꯇꯥꯕꯤꯕ꯭ꯔꯣ
ꯇꯥꯢꯌꯦ ꯇꯥꯢꯌꯦ ꯇꯥꯔꯦ
ꯆꯥꯛ ꯏꯁꯤꯡ ꯎꯝ ꯆꯥꯛ ꯏꯁꯤꯡ ꯎꯅꯕꯤꯔꯕ꯭ꯔꯣ ꯏꯃꯥꯟꯅꯕꯤ
ꯎꯟꯅꯗ꯭ꯔꯤꯌꯦ
ꯀꯩꯅꯣ ꯌꯥꯝ ꯊꯦꯡꯉꯦ ꯂꯥꯛ ꯂꯥꯛꯇ꯭ꯔꯤꯕꯣ ꯏꯟꯁꯥꯡ ꯍꯥꯎꯋꯦ ꯐꯖꯟꯅ ꯐꯨꯛꯊꯒ꯭ꯔꯦ
ꯅꯪ ꯈꯥꯃꯦꯟ ꯑꯁꯤꯟꯕꯒ ꯍꯥꯞꯄ ꯊꯣꯡꯕ꯭ꯔꯣ
ꯊꯣꯡꯉꯦ ꯍꯥꯟꯅ ꯈꯥꯃꯦꯟ ꯑꯁꯤꯟꯕꯗꯣ ꯑꯩꯅ ꯂꯣꯢꯔꯝꯗꯥꯢꯗ ꯍꯥꯞꯄꯦꯕ
ꯎꯝ
ꯑꯗꯨꯒ ꯆꯥꯢꯌꯦ ꯌꯥꯝ ꯄꯦꯠꯄꯁꯨ ꯅꯠꯇꯕ ꯌꯥꯝ ꯀꯟꯕꯁꯨ ꯅꯠꯇꯕ ꯊꫭꯠꯂꯒ ꯀꯣ ꯑꯩꯈꯣꯢꯄꯥꯗꯤ
ꯑꯗꯨꯅ ꯐꯩꯌꯦ ꯉꯟꯇꯥ ꯍꯥꯞꯄꯗꫭ ꯑꯈꫭꯢꯅ ꯁꯨꯝ ꯐꯨꯠ ꯇꯠꯂꯒ ꯁꯤꯟꯒꯠꯄꯒꯤ ꯇꯥꯏꯞꯇ ꯇꯧꯔꯛꯇ꯭ꯔꯥ
ꯇꯧꯋꯦ ꯎꯝ ꯑꯗꯨꯒ ꯄꯨꯡꯇꯣꯏ ꯇꯣꯏꯕꯁꯨꯗꯨ ꯑꯃꯨꯛ ꯅꯨꯡꯉꯥꯏꯇꯕ ꯑꯩꯅꯅꯦ ꯃꯊꯪꯗꯤ ꯈꯤꯇꯪ ꯎꯝ ꯍꯥꯎꯋꯦ ꯌꯥꯝꯅ ꯉꯁꯤ ꯍꯥꯟꯅꯅꯦ ꯀꯪꯅ ꯉꯧꯔꯦꯅ ꯑꯗꯨꯝ ꯁꯥꯗꯣ ꯍꯥꯞꯄꯦꯗꯅ ꯇꯤꯜꯂꯧ ꯆꯅꯝ ꯃꯔꯣꯏ ꯃꯔꯨ ꯃꯔꯥꯡ ꯂꯣꯏꯅ ꯍꯥꯞꯄꯒꯅꯦ ꯈꯨꯠꯅ ꯐꯖꯟ ꯇꯣꯈꯥꯏꯔꯦ ꯇꯣꯛꯈꯥꯏꯔꯒ ꯀꯩꯅꯣꯗ ꯀꯥꯝꯅꯕꯗꯨꯗ ꯍꯥꯞꯆꯤꯜꯂꯒ ꯉꯥꯏꯍꯥꯛꯇꯪ ꯉꯧꯔꯦꯕꯀꯣ ꯃꯁꯥꯒꯤ ꯃꯍꯤ ꯀꯩꯀꯩ ꯊꯥꯎ ꯊꯨꯝ ꯊꯣꯛꯂꯛ ꯈꯤꯇꯪ ꯊꯣꯛꯂꯛꯑꯦꯕꯀꯣ ꯊꯣꯛꯂꯛꯑꯒ ꯀꯪꯅ ꯉꯧꯔꯦꯗꯅ
ꯎꯝ
ꯑꯗꯨ ꯂꯣꯏꯔꯒ ꯃꯍꯤ ꯑꯃꯨꯛ ꯑꯩꯅ ꯍꯥꯞꯆꯤꯟꯕꯅꯦꯕ ꯈꯤꯇꯪ ꯑꯗꯨꯒ ꯀꯥꯝꯕ ꯑꯃꯨꯛ ꯀꯥꯝꯃꯦ ꯑꯗꯨꯒ ꯑꯃꯨꯛ ꯁꯥꯎꯍꯜꯂꯦ ꯆꯞ ꯆꯥꯏ ꯍꯥꯎꯋꯦ ꯌꯥꯝꯅ ꯅꯪ ꯑꯃꯨꯛ ꯁꯥꯔꯛꯑꯣ ꯋꯥꯔꯤ
ꯑꯣꯏ ꯑꯗꯨꯗꯣ ꯅꯣꯏ ꯏꯃꯨꯡꯒꯤ ꯄꯨꯂꯞꯀꯤ ꯊꯣꯡꯉꯤꯔꫭ ꯅꯠꯇ꯭ꯔꯒ ꯅꯪ ꯅꯇꯣꯝꯒꯤ ꯊꯣꯡꯉꯤꯔꫭ
ꯑꯩꯈꯣꯏ ꯏꯃꯨꯡꯒꯤ ꯄꯨꯜꯂꯞꯅꯤ ꯑꯩꯈꯣꯏ ꯑꯩꯈꯣꯏ ꯃꯔꯤꯈꯛ ꯆꯥꯏꯌꯦ ꯑꯩꯈꯣꯏꯒꯤ
ꯅꯅꯥꯎ ꯄꯤꯒ
ꯑꯥ ꯏꯅꯥꯎꯄꯤꯒ ꯑꯩꯈꯣꯏ ꯃꯥꯒ ꯑꯩꯈꯣꯏꯕꯥꯒ
ꯑꯩꯈꯣꯏ ꯃꯥꯗꯤ ꯌꯦꯟ ꯆꯥꯗꯤ
ꯑꯩꯈꯣꯏ ꯑꯈꫭꯏ ꯃꯥꯗꯤ ꯌꯥꯝ ꯅꯩꯌꯦ ꯑꯗꯨꯏ ꯍꯥꯏꯔꯗꯤ
ꯌꯦꯟꯗꯩꯗꯤ ꯑꯣꯛꯅ ꯍꯦꯛꯇ ꯍꯥꯎꯋꯦ ꯍꯥꯏꯕꯤꯅꯦꯕ ꯈꯪꯕ꯭ꯔꯥ ꯑꯣꯛꯇꯒꯤ ꯑꯃꯨꯛ ꯁꯟꯅ ꯍꯦꯛꯇ ꯍꯥꯎꯋꯦ ꯍꯥꯏꯕ
ꯑꯈꯣꯃꯥꯗꯤ ꯑꯃꯠꯇ ꯆꯥꯗꯦ ꯉꯥꯖꯨ ꯑꯇꯦꯛꯄꯕꯨꯛ ꯀꯌꯥ ꯆꯥꯕ ꯍꯩꯅꯔꯛꯇ꯭ꯔꯦ ꯃꯥꯗꯣ
ꯎꯝ
ꯑꯃ ꯍꯥꯏꯗꯤ ꯑꯃ ꯇꯣꯏꯊꯣꯡꯒꯨꯝꯕ ꯊꯣꯡꯕꯗꯣ ꯃꯥꯅꯦ ꯈꯤꯇꯪ ꯊꯥꯎꯗ ꯈꯤꯇꯪ ꯃꯨꯟꯕꯣꯏ ꯃꯨꯟꯗꯕꯣꯏ ꯇꯥꯎꯊꯣꯛꯑꯒ ꯊꯣꯡꯕꯗꯣ ꯑꯗꯨꯅ ꯍꯦꯟꯅ ꯄꯥꯝꯃꯦ
ꯎꯝ ꯑꯗꯣ ꯃꯤꯁꯦ ꯑꯍꯟ ꯑꯣꯏꯁꯤꯜꯂꯀꯥꯟꯗ ꯑꯗꯨꯃꯥꯏꯅ ꯂꯣꯏ ꯇꯧꯅꯗ꯭ꯔꫭ ꯑꯩꯈꯣꯏ ꯃꯥꯁꯤꯅ ꯀꯔꯝꯕ ꯖꯤꯕꯅꯣ ꯈꯪꯗꯦꯕ ꯈꯪꯕ꯭ꯔꯥ ꯃꯤ ꯁꯨꯝ ꯂꯨꯍꯣꯡꯕꯒꯨꯝꯕ ꯆꯠꯀꯥꯟꯗ ꯀꯩꯅꯣ ꯇꯧꯗ꯭ꯔꯥ ꯑꯩꯈꯣꯏꯒꯤ ꯅꯠꯇ꯭ꯔꯗꯤ ꯑꯇꯣꯞꯄꯒꯤꯗꯤ ꯁꯥ ꯑ ꯁꯥꯖꯥꯎ ꯁꯥꯖꯥꯎ ꯇꯧꯗ꯭ꯔꯥ
ꯑ
ꯑꯦ ꯑꯗꯨꯅ ꯍꯦꯟꯅ ꯄꯥꯝꯕꯤꯅꯦ ꯃꯥꯗꯤ ꯑꯗꯨꯝ ꯆꯠꯈꯤꯗꯣꯏꯅꯦ ꯂꯨꯍꯣꯡꯕꯒꯨꯝꯕ ꯈꯪꯅꯕꯩ ꯂꯩꯔꯗꯤ ꯑꯩꯈꯣꯏ ꯄꯥ ꯊꯥꯗꯕꯤ
ꯑꯋꯣ ꯄꯥꯗꯤ ꯑ ꯎꯍꯣꯡꯗꯣꯡꯕꯁꯨ ꯀꯌꯥ ꯆꯠꯂꯨ ꯌꯥꯗꯦ ꯃꯥꯗꯣ ꯃꯥꯁꯨ ꯃꯥꯗꯨ ꯅꯥꯕꯅꯦ ꯃꯌꯥꯡ ꯀꯪꯖꯟꯕ ꯈꯣꯠꯄꯕꯅꯦ ꯃꯥ ꯑꯝ ꯃꯤꯔꯛ ꯇꯤꯟꯅꯤꯡꯗꯦ ꯍꯥꯏꯌꯦꯕ ꯗꯥꯏ ꯑ ꯏꯁꯀ ꯅꯥꯕꯒꯤ ꯑꯃ ꯃꯤꯅ ꯆꯥ ꯄꯨꯊꯣꯔꯛꯑꯦ ꯊꯛ ꯌꯥꯗꯕꯒꯨꯝ ꯇꯧ ꯃꯤꯅ ꯑꯃ ꯇꯧꯋꯦ ꯆꯥ ꯌꯥꯗꯕ ꯑ ꯇꯧꯠ ꯂꯩꯖꯗꯕ ꯑ ꯑꯃꯛ ꯑꯩꯈꯣꯏ ꯕꯥꯁꯤꯅ ꯑꯃꯨꯛ ꯆꯥꯅꯤꯡ ꯆꯥꯅꯤꯡ ꯃꯥꯒꯤ ꯂꯥꯏꯅꯥꯗꯨꯅ ꯆꯥꯕ ꯌꯥꯗ꯭ꯔꯕ ꯕꯗ ꯁꯣꯝꯗ ꯑꯃ ꯁꯣꯏꯔꯛꯇꯣꯏꯅꯤꯅ ꯑꯗꯨꯅ ꯃꯥꯖꯦ ꯑꯩꯈꯣꯏ ꯆꯥꯛꯀꯧꯕꯒꯨꯝꯕ ꯁꯪꯒꯥꯕꯒꯨꯝꯕ ꯏꯟꯁꯥꯡ ꯑꯍꯥꯎꯕꯒꯤ ꯕꯥꯇꯣꯟ ꯂꯥꯛꯄꯁꯦ ꯇꯤꯤ ꯟꯄꯨꯔ ꯄꯨꯔ ꯆꯠꯈꯤꯗꯣꯏꯅꯦ ꯈꯣꯏ ꯆꯥꯗ
ꯑꯗꯨꯒꯤ
ꯍꯣꯏ ꯃꯥ ꯆꯥ ꯌꯥꯗꯕꯅꯤ ꯑꯗꯨꯝ ꯄꯨꯔꯛꯀꯗꯣꯏꯅꯤ ꯈꯪꯕ꯭ꯔꯥ ꯑꯩꯈꯣꯏ ꯃꯥꯅ ꯉꯥꯡꯗꯣꯏꯅꯦ ꯏꯀꯥꯏꯖꯩ ꯃꯤ ꯃꯃꯥꯡꯗ ꯈꯤꯇꯗ ꯆꯣꯞꯄꯦ ꯈꯣꯠꯂꯦ ꯇꯧꯔ ꯦꯩ ꯀꯩꯗꯧꯕꯩ ꯏꯀꯥꯏꯗꯣꯏꯅꯣ ꯑꯗꯨꯇꯧꯗꯣꯏꯅꯣ ꯇꯧꯔ ꯃꯣꯏꯗꯤ ꯏꯀꯥꯏꯔꯤꯕ ꯑꯍꯟꯅꯤꯅ
ꯍꯣꯏ
ꯑꯧ ꯑꯗꯨꯝ ꯄꯨꯔ ꯑꯗꯨꯝ ꯏꯟꯁꯥꯡ ꯑꯗꯨꯝ ꯄꯨꯔꯛꯀꯗꯣꯏꯅꯤ ꯆꯥꯛꯀꯧꯕ ꯑꯣꯏꯔꯣ ꯁꯪꯒꯥꯕ ꯑꯣꯏꯔꯣ ꯃꯥꯗꯤ ꯆꯥꯛꯁꯨ ꯁꯨꯡꯆꯥ ꯆꯥꯔꯛꯇꯦꯕ ꯆꯥꯕ ꯌꯥꯗ꯭ꯔꯦꯕ ꯃꯣꯏꯒꯤ ꯑꯗꯨꯝ ꯊꯥꯎ ꯊꯨꯝ ꯀꯟꯕ ꯈꯣꯠꯄ ꯆꯗꯣ ꯄꯤꯖꯒꯦꯕ ꯑꯣ
ꯆꯥ ꯈꯣꯠꯇꯧꯕꯅꯤꯅ
ꯑ ꯎꯁꯣꯞꯁꯨ ꯆꯥꯍꯟꯗ꯭ꯔꯦ ꯁꯪꯒ ꯌꯥꯝ ꯁꯥꯍꯦ ꯃꯥ ꯌꯨꯝꯗ ꯑꯆꯝꯕ ꯊꯣꯡꯕ ꯑꯗꯒꯤ ꯃꯥꯒꯤ ꯅꯨꯡꯇꯤꯒꯤ ꯅꯄꯥꯛꯄꯤꯒꯨꯝꯕ ꯆꯅꯝꯒꯨꯝꯕꯁꯤ ꯆꯥꯗꯕ ꯌꯥꯗꯦꯕ ꯌ ꯌꯨꯝꯗ ꯁꯤꯟꯕꯤꯕ ꯑꯗꯒꯤ ꯏꯒꯨꯝꯕꯗꯨꯁꯨ ꯎꯠꯄ ꯈꯣꯠꯄ ꯑꯗꯨꯝ ꯇꯧꯕꯒꯤ ꯃꯥꯁꯦ ꯕꯤꯠꯔꯨꯠ ꯀꯨꯝꯕ ꯀꯩꯒꯨꯝꯕꯁꯦ ꯑꯗꯨꯝ ꯄꯤꯖꯩꯌꯦꯕ ꯑꯩꯈꯣꯏꯅ ꯏꯗꯣ ꯈꯔꯗ ꯑꯣꯏꯔꯁꯨ ꯍꯦꯟꯒꯠꯅꯕꯅ
ꯑ ꯑꯩꯈꯣꯏ ꯁꯤꯗꯁꯨ ꯑꯩꯈꯣꯏ ꯕꯨꯕꯣꯛ ꯊꯣꯛꯄ ꯑꯃ ꯌꯥꯝ ꯑꯍꯟ ꯅꯠꯇꯦ ꯅꯍꯥꯅꯦꯕ ꯃꯤꯌꯥꯏ ꯆꯜꯂꯕ ꯃꯥꯁꯨ ꯑꯍ ꯑꯉꯥꯡ ꯉꯔꯥꯡ ꯅꯍꯥꯟꯗ ꯈꯪꯉꯛꯄꯒꯤ ꯍꯤꯗꯥꯛ ꯀꯥꯞꯄ ꯍꯧꯔꯦꯕ ꯍꯧꯖꯤꯛꯀꯤꯗꯨꯒꯤ ꯃꯈꯣꯟꯒꯥꯡꯗꯣ ꯂꯣꯏꯅ ꯁꯤꯔꯒꯅꯦ ꯍꯤꯗꯥꯛꯇꯣ ꯀꯥꯞꯄꯨ ꯀꯥꯞꯄꯨꯔꯒ ꯃꯌꯥꯛꯇꯣ ꯌꯥꯝ ꯀꯟꯕ ꯃꯥꯜꯂꯦꯕ
ꯑ꯭ꯁ ꯃꯤ ꯊ ꯅꯕꯨ ꯀꯌꯥꯏ
ꯎꯝ ꯑꯗꯨ ꯃꯁꯥꯗꯣ ꯇꯨ ꯈ꯭ꯌꯥꯎ ꯈ꯭ꯌꯥꯎ ꯆꯣꯡꯉꯒ ꯂꯥꯏꯍꯧ ꯁꯥꯕꯒꯤ ꯐꯤꯕꯝ ꯑꯃꯁꯨ ꯑꯗꯨꯝ ꯑꯃꯨꯛ ꯃꯨꯛ ꯇꯧꯋꯦꯌꯦ
ꯃꯣꯏ ꯑꯗꯨꯒꯨꯝꯕ ꯍꯤꯗꯥꯛ ꯀꯥꯞꯄꯁꯦ ꯃꯣꯏꯒꯤ ꯃꯣꯏꯒꯤ ꯃꯁꯥꯒꯤ ꯑꯏꯪ ꯑꯁꯥꯁꯦ ꯑꯩꯈꯣꯏ ꯈꯔ ꯈꯦꯅꯩ ꯍꯥꯏꯌꯦꯕ ꯑꯗꯨꯅ ꯑꯩꯈꯣꯏꯅ ꯁꯥꯕ ꯀꯥꯟꯗ ꯃꯣꯏꯅ ꯏꯪꯕꯒꯨꯝꯕ ꯑꯩꯈꯣꯏꯅ ꯏꯪꯕ ꯀꯥꯟꯗ ꯃꯣꯏꯅ ꯁꯥꯕ ꯑꯗꯨꯃꯥꯏꯅ ꯇꯧꯋꯦꯕ ꯈꯨꯣꯏꯕꯥꯁꯤꯁꯨ ꯑꯗꯨꯒ ꯑ ꯃꯣꯏꯒꯤ ꯃꯣꯏꯒꯤ ꯀꯥꯁꯤꯗꯤ ꯃꯈꯥꯗꯅꯦ ꯏꯪꯉꯦꯕ
ꯎꯝ
ꯑꯩꯈꯣꯏꯃꯒ ꯃꯥꯒ ꯐꯃꯨꯡ ꯊꯥꯏꯕ
ꯎꯝ
ꯑꯗꯨꯒ ꯉꯥꯟ ꯇꯣꯉꯥꯟ ꯑꯗꯨꯒꯅꯦ ꯈꯣꯏꯕꯥꯁꯤꯅ ꯃꯁꯥꯁꯦ ꯁꯥꯖꯨ ꯃꯣꯏꯁꯦ ꯈꯥꯡꯕ ꯉꯝꯗꯉꯩ ꯁꯥꯕꯗꯣ ꯈꯪꯕ꯭ꯔꯥ ꯑꯗꯨꯃꯥꯏꯅ ꯇꯧꯕꯩ ꯐꯦꯟꯁꯦ ꯊꯥꯕ ꯈꯣꯏꯃꯥꯁꯤꯅ ꯏꯪꯕ ꯅꯪꯔꯣ ꯅꯍꯥꯟꯗꯤ ꯑꯩꯈꯣꯏ ꯃꯁꯥꯁꯦ ꯄꯥꯈꯠꯂꯦ ꯍꯥꯏꯕ ꯐꯦꯟ ꯃꯈꯣꯟꯁꯤꯒ
ꯑꯥ
ꯎꯝ ꯃꯥꯏ ꯁꯨꯝ ꯃꯀꯣꯛ ꯂꯥꯏꯅꯥ ꯇꯧꯒꯤꯕꯗꯣ ꯑꯗꯨꯒꯤ ꯄꯥ ꯈꯠ ꯑ ꯀꯤꯖꯕꯒꯨꯝꯕ ꯌꯥꯝ ꯇꯧꯒꯜꯂꯦꯕ ꯍꯧꯖꯤꯛ ꯀꯥꯟꯁꯦ
ꯎꯝ
ꯑꯩꯈꯣꯏ ꯕꯥꯁꯤꯅ ꯅꯥꯈꯣꯛꯒ ꯇꯨꯝꯃꯤꯅꯦ
ꯑꯩꯈꯣꯏꯒ ꯅꯛꯅꯩ ꯑꯃ ꯐꯦꯟ ꯄꯥꯝꯃꯦ ꯐꯦꯟ ꯄꯥꯝꯗꯦ ꯑꯗꯒꯤ ꯃꯥꯅ ꯐꯦꯟꯗꯣ ꯀꯟꯅ ꯊꯥꯔ ꯇꯨꯝꯕꯒꯤ ꯑꯩꯈꯣꯏ ꯃꯥꯗꯤ ꯑꯃꯨꯛ ꯏꯟꯈꯠꯂꯒ ꯑꯃꯨꯛ ꯅꯥꯒꯦ ꯇꯧꯋꯦꯕ ꯃꯁꯥꯗꯣ ꯁꯣꯜꯂ ꯂꯣꯏꯅ
ꯅꯪꯅ ꯉꯥꯡꯕꯗꯣ ꯆꯞ ꯆꯞ ꯆꯞꯄꯤꯉꯣ ꯑꯃꯨꯛ ꯃꯨꯛ
ꯀꯩꯒꯤꯅꯣ ꯑꯗꯨꯕꯣ
ꯍꯧꯖꯤꯛꯄꯨꯗꯤ ꯌꯥꯔꯦ ꯑꯗꯣ ꯑꯩꯈꯣꯏ ꯕꯨꯕꯣꯛꯇꯨꯁꯨꯅꯦ ꯉꯔꯥꯡꯗꯣ ꯃꯥꯗꯣ ꯃꯁꯥꯗꯣ ꯇꯨ ꯈ꯭ꯌꯥꯎ ꯈ꯭ꯌꯥꯎ ꯆꯨꯝꯃꯒ ꯃꯆꯤꯟ ꯑ ꯇꯤꯟꯗꯣ ꯈꯥꯕꯒꯤ ꯃꯑꯣꯡ ꯇꯧꯋꯤ ꯍꯥꯏꯕ ꯑꯩꯅ ꯅꯨꯡꯗ ꯂꯥꯏꯍꯧꯒꯨꯝꯕ ꯁꯥꯖꯥꯠꯂ ꯈꯣꯠ ꯆꯥꯜꯂ ꯍꯥꯏꯕ ꯃꯁꯥꯗꯣ ꯍꯥꯏꯔꯤ ꯍꯥꯏꯔꯤ ꯇꯧꯔꯒ
ꯑꯗꯨꯒꯨꯝꯕꯗꯣꯀꯣ ꯃꯣꯏ ꯆꯥꯅꯤꯡꯗꯕ ꯈꯣꯠꯅꯤꯡꯗꯕ ꯇꯧꯔꯛꯈꯤꯅꯤ ꯍꯥꯏꯕꯅꯤ ꯑꯗꯨ ꯑꯣꯏꯔꯁꯨ ꯃꯥꯅ ꯆꯥꯅꯤꯡ ꯕꯗꯣ ꯀꯩꯅꯣ ꯊꯤꯔꯒꯅꯦ ꯅꯝꯗꯅ ꯄꯤꯖꯧ ꯍꯥꯏ ꯑꯗꯨꯗ ꯍꯦꯛ ꯁꯣꯟꯁꯤꯟꯈ꯭ꯔꯕ ꯍꯪꯒꯠꯄ ꯁꯨꯉꯝ ꯉꯝꯗꯦꯌꯦ
ꯎꯝ ꯑꯗꯣ ꯃꯥꯁꯦ ꯑꯍꯥꯟꯕ ꯑꯍꯥꯟꯕꯗꯤ ꯑꯣꯏꯔꯤꯑꯦꯕ ꯃꯥꯒꯤ ꯊꯥꯛꯁꯦ
ꯎꯝ
ꯈꯪꯗꯦ ꯀꯃꯥꯏ ꯇꯧꯗꯣꯏꯅꯣꯗ ꯃꯁꯥꯗꯨꯗꯤ ꯎ ꯀꯥꯟꯗ ꯅꯨꯡꯉꯥꯏꯇꯦ
ꯑꯍꯥꯟꯕ ꯍꯥꯟꯗꯕ ꯈꯪꯗꯦ ꯃꯥꯗꯣ ꯁꯦꯟꯅꯕꯤꯔꯤꯀꯣ ꯑꯩꯈꯣꯏꯅ ꯍꯦꯛ ꯁꯦꯟꯅ ꯍꯧꯗꯕꯗ ꯃꯣꯏꯒꯤꯗꯤ ꯁꯟꯗꯣꯛꯄꯗꯣ ꯊꯨꯕꯅꯤꯅ ꯖꯔ ꯍꯧꯖꯤꯟꯈꯤꯗꯣꯏꯅꯦꯕ ꯑꯗꯨꯅ ꯍꯤꯗꯥꯛꯗꯣ ꯀꯥꯞꯄꯒ ꯃꯥ ꯆꯥꯅꯤꯡꯗꯕꯗꯣ ꯑꯩꯈꯣꯏ ꯑꯗꯨꯗꯒꯤ ꯅꯨꯄꯥ ꯑꯃ ꯁꯤꯔꯦꯕ ꯃꯥꯁꯦ ꯑꯗꯨꯃꯥꯥꯏ ꯍꯤꯗꯥꯛ ꯀꯥꯞꯄꯗꯒꯤ ꯆꯥꯅꯤꯡꯗꯕ ꯈꯣꯠꯅꯤꯡꯗꯕꯁꯨ ꯇꯧꯔꯦꯗꯅ ꯃꯥꯁꯦ ꯑꯗꯣ ꯃꯣꯏꯉꯩꯁꯤꯅꯁꯨ ꯆꯥꯅꯤꯡꯗꯦ ꯆꯥꯅꯤꯡ ꯗꯦ ꯍꯥꯏꯔꯒ ꯑꯗꯨꯝ ꯂꯥꯏꯊꯣꯛꯄꯤꯕꯗꯣ ꯈꯪꯕ꯭ꯔꯥ ꯆꯥꯎ ꯌꯥꯗꯦ ꯆꯥꯎ ꯌꯥꯗꯦ ꯇꯧꯔꯒ ꯅꯝꯗꯅ ꯃꯥꯅ ꯅꯪ ꯆꯥꯅꯤꯡꯉꯤꯗꯣ ꯀꯩꯅꯣ ꯈꯣꯠꯅꯣ ꯍꯪꯕꯤꯔꯒ ꯁꯦꯝꯕꯤꯔꯒ ꯆꯥꯛꯅ ꯅꯝ ꯅꯝꯗꯅ ꯇꯧ ꯄꯤꯖꯗꯕꯒꯤ ꯑꯗꯨꯒ ꯃꯁꯥꯗꯣ ꯃꯌꯥꯡ ꯏ ꯃꯥꯗꯣ ꯏꯒ ꯑꯣꯔꯒ ꯁꯤꯌꯦꯕ
ꯑꯁ ꯅꯨꯡꯉꯥꯏꯇꯤꯌꯦ ꯑꯁ ꯁꯨꯃꯥꯏꯅ
ꯃꯁꯥ ꯃꯣꯏꯗꯤ ꯑꯩꯈꯣꯏꯗꯤ ꯑꯍꯟꯕꯨ ꯑꯣꯏꯔꯦ ꯄ ꯃꯣꯏꯗꯤ ꯑꯩꯈꯣꯏ ꯕꯥꯗꯒꯤ ꯀꯣꯟꯅ ꯅꯥꯕ ꯃꯤꯅꯦꯕ ꯃꯣꯏꯁꯦ ꯃꯣꯏꯅ ꯆꯦꯛ ꯃꯟꯗꯕꯗꯒꯤ ꯃꯣꯏ ꯍꯥꯟꯅ ꯂꯩꯈꯤꯗ꯭ꯔꯦ
ꯃꯥꯥꯟꯅꯦ ꯆꯦꯛꯁꯤꯟꯗꯕ ꯌꯥꯗꯦ ꯁꯤꯗꯗꯤ
ꯎꯝ ꯀ꯭ꯂꯥꯁꯤꯛ ꯀꯥꯕ ꯀꯥꯟꯗ ꯑꯩꯈꯣꯏ ꯏꯃꯥꯟꯅꯕ ꯑꯃ ꯅꯥꯏꯌꯦꯕꯀꯣ
ꯅꯃꯥꯟꯅꯕ
ꯑꯥ ꯑꯈꯣꯏ ꯄꯨꯟꯁꯤꯒꯤ ꯑꯍꯥꯟꯕ ꯇꯥꯕꯅꯦ ꯑꯗꯨ ꯂꯩꯅꯥꯗꯣ ꯑꯗꯨ ꯃꯇꯝꯗꯨꯗꯀꯣ ꯑꯦꯠ ꯀꯥꯕ ꯀꯥꯟ ꯑꯩꯈꯣꯏꯒꯤ ꯍꯥꯏꯗꯤ ꯑꯩꯈꯣꯏꯅ ꯂꯣꯟꯅ ꯃꯥꯅ ꯂꯩꯔꯤꯕ ꯃꯤꯁꯤꯗ ꯅꯥꯔꯛꯄꯁꯦ ꯃꯥꯅ ꯑꯍꯥꯟꯕꯅꯦꯕ ꯏ ꯃꯥꯒꯤ ꯂꯨꯈꯝꯁꯤꯗ ꯀꯩꯅꯣꯝꯃ ꯄꯣꯝꯕ ꯑꯗ ꯃꯥꯅ ꯄꯣꯛꯈꯥꯏꯔꯨꯕ ꯖꯥꯠꯅꯤ ꯄꯣꯛꯈꯥꯏꯔꯨꯕꯗꯒꯤ ꯌꯥꯝ ꯑꯃꯨꯛ ꯄꯣꯝꯃꯕ ꯌꯥꯝ ꯆꯥꯎꯅ ꯄꯣꯝꯃꯛꯄꯗꯩ ꯃꯣꯏꯁꯤꯅ ꯑꯉꯥꯡ ꯑꯣꯏꯕꯅꯤꯅ ꯀ꯭ꯂꯥꯁ ꯑꯦꯠ ꯀꯥꯕꯅꯤꯗꯣ ꯑꯩꯈꯣꯏꯗꯤ ꯀꯩꯝ ꯈꯟꯗꯕꯤꯗ ꯃꯣꯏ ꯑꯗꯨꯝ ꯆꯠꯂꯒ ꯃꯣꯏꯅ ꯑ ꯀꯣꯊꯣꯛꯎꯔꯕ ꯑꯗꯨꯗꯣ
ꯑꯁ ꯑꯥ
ꯂꯥꯌꯦꯡꯕꯝꯗ ꯆꯠꯂꯒ ꯑꯗꯨ ꯀꯣꯊꯣꯛꯎꯕꯗꯒꯤ ꯖꯔ ꯁꯟꯗꯣꯛꯈꯤꯕꯅꯦꯃꯦ ꯍꯦꯛꯇ ꯑꯗꯨ ꯑꯣꯏꯔꯝꯕꯗꯒꯤ ꯑꯗꯨꯒ ꯃꯣꯏꯁꯦ ꯑꯈꯣꯏꯁꯦ ꯀꯞꯄꯦ ꯑꯗꯨꯀꯥꯟꯗꯃꯥꯏꯅ ꯎꯝ ꯇꯨꯏꯁꯟꯁꯦ ꯇꯧꯃꯤꯟꯅꯔꯝꯃꯒ ꯃꯣꯏ ꯃꯃꯥ ꯃꯄꯥ ꯂꯥꯛꯑꯒ ꯃꯃꯥ ꯃꯄꯥꯅ ꯀꯞꯄꯒ ꯈꯣꯏ ꯑꯣꯖꯥꯒꯩꯗ ꯄꯥꯎ ꯇꯝꯕꯁꯤꯗꯀꯣ
ꯎꯝ
ꯈꯣꯏꯁꯨ ꯅꯨꯡꯉꯥꯏꯇꯕꯒꯤ ꯑꯩꯈꯣꯏꯁꯦ ꯀꯞꯄꯦ ꯈꯪꯉꯕ꯭ꯔꯥ ꯑꯗꯨ ꯃꯣꯏꯁꯦ ꯍꯧꯖꯤꯛꯇꯤ ꯐꯕ ꯍꯥꯏꯁꯤ ꯃꯥꯒꯤꯗꯣ ꯊꯣꯛꯂꯛꯑꯒ ꯑꯥ ꯏꯟꯐꯦꯛꯁꯟ ꯊꯣꯛꯄꯗꯣ ꯃꯥꯒꯤ ꯂꯩꯔꯤꯕ ꯖꯒꯥ ꯃꯣꯠꯄ ꯃꯄꯥꯁꯤꯅꯅꯦ ꯅꯨꯡꯁꯤꯃꯟꯗꯅꯅꯦ ꯃꯌꯨꯝ ꯖꯦ ꯀꯥꯖꯦ ꯄꯨꯂꯞ ꯀꯩꯅꯣ ꯑꯔꯪꯕꯤ ꯊꯥꯕꯤꯗꯣ
ꯑꯥ ꯑꯥ
ꯑ ꯑꯗꯨꯗꯨ ꯄꯨꯂꯞ ꯊꯥꯕꯤꯅꯦꯌꯦ ꯈꯪꯉꯕ꯭ꯔꯥ
ꯑꯁ ꯅꯨꯡꯉꯥꯏꯇꯦ ꯌꯥꯝꯅ ꯑꯉꯥꯡ ꯑꯣꯏꯅꯀꯣ ꯑꯗꯨꯃꯥꯏꯟ ꯇꯧꯕ
ꯑꯧ ꯑꯧ ꯑꯃꯥꯏꯟ ꯇꯧꯋꯦ ꯑꯗꯨ ꯃꯥꯗꯣ ꯍꯧꯖꯤꯛ ꯍꯤꯡꯉꯤꯕꯀꯣ ꯑꯗꯣ ꯃꯥꯁꯨ ꯃꯌꯥꯡ ꯀꯪꯉꯦ ꯍꯥꯏꯕ
ꯑꯗꯣ ꯃꯁꯥꯗꯨꯗꯤ ꯑꯗꯨꯝ ꯍꯥꯟꯅꯒꯨꯃꯥꯏꯅꯥ ꯇꯤꯛꯇꯤꯛ ꯂꯥꯎꯕ ꯉꯝꯃꯝꯗꯧ ꯃꯥꯟꯗꯦ
ꯎꯝ ꯍꯥꯟꯅꯒꯤ ꯑꯗꯨꯃꯥꯏ ꯇꯤꯛ ꯇꯤꯛ ꯂꯥꯎꯕꯗꯣ ꯂꯥꯎꯗꯦ ꯃꯌꯥꯡ ꯀꯪꯉꯦ ꯍꯥꯏꯕ
ꯁꯨꯝ ꯑꯉꯥꯡ ꯑꯣꯏꯅ ꯃꯥꯁꯨ
ꯑꯩꯈꯣꯏ ꯏꯃꯥꯟꯅꯕꯤ ꯑꯃꯒ ꯀꯣꯏꯅꯩꯅꯤ ꯀꯥꯏꯅ ꯃꯇꯝꯗꯨꯗ ꯇꯧꯋꯦꯕꯀꯣ
ꯑꯈꯣꯏ ꯏꯃꯥꯟꯅꯕꯤꯒꯁꯦ ꯀꯞꯇꯅꯒ ꯏꯃꯥꯟꯅꯕꯤꯒ ꯂꯨꯍꯣꯡ ꯍꯣꯡꯗꯅ ꯃꯆꯥꯒ ꯌꯥꯎꯒ꯭ꯔꯦ ꯍꯧꯖꯤꯛꯇꯤ
ꯑꯁ ꯃꯥꯁꯨ ꯉꯜꯂꯤꯍꯦ ꯑꯗꯨꯗꯤ
ꯑꯦ ꯉꯟꯗꯗꯤ ꯃꯣꯏ ꯏꯃꯨꯡꯁꯦ ꯏꯃꯥꯟꯅꯕꯤꯒꯤ ꯃꯞ ꯁꯦ ꯂꯩꯒꯤꯗ꯭ꯔꯦꯕ ꯃꯃꯥꯅ ꯃꯆꯦꯒ ꯃꯥꯒ ꯈꯇꯪ ꯂꯩꯕ ꯑꯗ ꯃꯃꯥꯁꯤꯅ
ꯃꯤꯔꯣꯜ ꯂꯩꯇꯕꯒꯤ ꯑꯃ ꯌꯥꯝ ꯊꯨꯅ ꯃꯌꯨꯝ ꯄꯥꯜꯍꯟꯅꯤꯡꯕꯗꯣ꯫
ꯎꯝ ꯎꯝ꯫
ꯌꯥꯎꯗꯕꯒꯤ ꯑꯗꯨꯃꯥꯏꯟ ꯇꯧꯕ꯫ ꯑꯗ ꯃꯆꯦꯗꯒꯤ ꯃꯥ ꯍꯥꯟꯅ ꯑꯗꯨꯝ ꯍꯣꯡꯒꯔꯦ꯫
ꯎꯝ ꯍꯧꯖꯤꯛꯇꯤ ꯃꯆꯥ ꯆꯥꯎꯔꯝꯃꯅꯤ
ꯆꯥꯎꯔꯦ ꯃꯆꯥꯒ ꯌꯥꯝ ꯆꯥꯎꯔꯦꯍꯦ
ꯑꯁ ꯃꯥꯒꯤ ꯃꯆꯥꯗꯤ ꯏꯃꯥꯟꯅꯕꯤꯒꯤꯁꯨ ꯃꯃꯥ ꯀꯧꯔꯛꯄ꯭ꯔꯥ ꯅꯦꯅꯦꯒꯨꯝꯕ ꯀꯧꯕ꯭ꯔꯥ
ꯑꯩ ꯊꯤꯅꯗ꯭ꯔꯤꯌꯦ ꯑꯩꯈꯣꯏ ꯁꯨꯝ ꯅꯝꯕꯔ